ꯍꯜꯂꯣ
ꯇꯥꯏ ꯀꯣ
ꯇꯥꯏꯌꯦ
ꯃꯊꯟꯇ ꯂꯩꯕ꯭ꯔꯣ
ꯅꯠꯇꯦ ꯈꯣꯏꯅꯤ ꯂꯩ꯫
ꯎꯝ ꯀꯔꯤ ꯇꯧꯔꯒ ꯂꯩꯕ꯭ꯔꯣ?
ꯍꯤꯞꯔꯒ ꯂꯩꯕꯅꯦ ꯑꯩꯗꯤ꯫
ꯌꯥꯝ ꯇꯂꯦꯗ ꯍꯥꯍꯥꯍꯥ꯫
ꯍꯨꯝꯍꯨꯝ ꯌꯥꯝ ꯇꯂꯦ꯫ ꯎꯝ
ꯑꯃꯗꯤ ꯇꯨꯝꯈ꯭ꯔꯦ?
ꯇꯨꯝꯈ꯭ꯔꯦ꯫ ꯋꯥꯔꯤ ꯁꯥꯅꯤꯡꯉꯥꯏ ꯇꯧꯔꯛꯄꯅꯤꯍꯦ꯫
ꯍꯦꯍꯦꯍꯦꯍꯦ
ꯇꯨꯝꯈ꯭ꯔꯦ ꯑꯃꯗꯤ ꯎꯍꯨꯝ꯫ ꯍꯥꯎꯕ꯭ꯔꯥ ꯆꯥꯛ ꯌꯥꯝ ꯆꯥꯕ꯭ꯔꯥ?
ꯎꯝ ꯊꯦꯡꯅ ꯆꯥꯈ꯭ꯔꯦ ꯑꯩꯈꯣꯏꯅꯤꯗꯣ꯫ ꯄꯨꯡ ꯇꯔꯥ ꯃꯈꯥꯏ ꯍꯦꯜꯂꯝꯒꯅꯤ ꯆꯥꯛ ꯆꯥꯕꯗꯣ꯫
ꯎꯝ
ꯅꯣꯏꯒꯤ ꯑ ꯀꯩꯅꯣ ꯅꯍꯥꯟ ꯎꯝ ꯅꯣꯏꯒꯤ ꯌꯨꯝ ꯑ ꯁꯤ ꯃꯅꯤꯡꯗ ꯁꯦꯝꯗ꯭ꯔꯤꯉꯩꯗ ꯅꯪꯒꯤ ꯔꯨꯝꯂꯣ ꯍꯧꯖꯤꯛ ꯅꯤꯡꯁꯤꯡ ꯁꯤꯡꯉꯦꯍꯦ ꯍꯥ
ꯑꯩꯒꯤ ꯔꯨꯝ
ꯅꯪꯒꯤ ꯔꯨꯝꯗꯣ
ꯑ
ꯃꯄꯥꯟꯒꯤꯗꯣ ꯃꯄꯥꯟ ꯅꯪꯒꯤ ꯌꯨꯝ ꯑ ꯀꯩꯅꯣ ꯅꯪ ꯅꯈꯣꯏꯒꯤ ꯃꯅꯤꯡꯗ ꯁꯦꯝꯗ꯭ꯔꯤꯉꯩꯗ ꯌꯨꯝ ꯑꯃꯥ ꯁꯦꯝꯗꯔꯤꯉꯩ ꯇ ꯂꯩꯕꯗꯣ?
ꯑꯗꯨꯗꯁꯨ ꯅꯪ ꯂꯥꯛꯄ꯭ꯔꯅꯦ?
ꯏꯁ ꯂꯥꯛꯄ꯭ꯔꯅꯦ ꯍꯥꯏꯌꯦ ꯂꯥꯛꯑꯒ ꯀ꯭ꯔꯤ ꯀ꯭ꯔꯤꯅꯣ ꯆꯥꯔꯒ ꯑꯗꯨꯝ ꯂꯩꯕꯗꯣ ꯍꯤꯞꯔꯒ ꯋꯥꯔꯤ ꯁꯥꯔꯒ ꯚꯤꯗꯤꯑꯣ ꯌꯦꯡꯑ ꯑꯗꯨꯃꯥꯏꯅ ꯇꯧꯕꯗꯣ ꯀꯥꯎꯈ꯭ꯔꯦ ꯊꯨꯃꯜꯂꯦ ꯅꯪꯒꯤ
ꯀꯥꯎꯈ꯭ꯔꯦ ꯑꯗꯨ ꯑꯗꯨꯗꯤ ꯑꯅꯧ ꯑꯅꯧꯕ ꯌꯨꯝꯗꯨꯅ ꯑꯗꯨ ꯑꯅꯧꯕ ꯌꯨꯝꯗ ꯅꯠꯇꯕꯀꯣ? ꯑꯗꯨꯗꯤ ꯀꯥꯎꯔꯦ ꯑꯅꯧꯕ ꯌꯨꯝꯕꯨꯗꯤ ꯅꯤꯡꯁꯤꯡꯉꯦ꯫ ꯌꯥꯗ꯭ꯔꯦꯕ ꯀꯣꯛꯁꯦ꯫
ꯑꯅꯧꯕ ꯑꯅꯧꯕꯒ ꯌꯨꯝꯗꯗꯤ ꯑꯩꯈꯣꯏ ꯑꯩꯈꯣꯏ ꯄꯥꯔꯇꯤ ꯂꯥꯛꯔꯒ ꯏꯁꯩ ꯁꯛꯔꯒ ꯏꯁꯩ ꯇꯧꯕꯗꯣ ꯑꯍꯥꯍꯥ
ꯇꯀꯣ ꯎꯍꯨꯝꯍꯨꯝ ꯑꯍꯝ
ꯆꯥꯔꯅꯤ ꯍꯥꯏꯔꯒ ꯐꯖꯅ ꯇꯧꯔꯒ ꯑꯁ
ꯅꯨꯡꯉꯥꯏꯔꯝꯅꯦꯗ ꯏꯁꯩ ꯐꯖꯅ ꯁꯛꯑ ꯁꯛꯑꯒ ꯏꯃꯥꯟꯅꯕꯤ ꯑꯃꯗꯣ ꯒꯦꯝ ꯁꯟꯅꯥꯔꯒ ꯂꯩꯕꯔꯣ?
ꯎꯝ ꯑꯗꯨꯝ ꯐꯃ ꯂꯩꯌꯦ꯫ ꯕꯖꯥꯔꯗ ꯆꯠꯁꯤꯔꯥ ꯍꯥꯏꯔꯒ
ꯑꯁ ꯕꯖꯥꯔꯗ ꯆꯁꯤꯔꯦ ꯍꯥꯏꯔꯗꯤ ꯄꯩꯁꯥ ꯂꯩꯔꯝꯅꯤꯍꯦ ꯅꯕꯥꯅꯤꯗꯤ꯫
ꯈꯣꯡꯅ ꯆꯠꯁꯤꯔ ꯈꯟꯕꯀꯣ꯫
ꯁꯥꯏꯌꯦꯗ ꯍꯧꯖꯤꯛ ꯆꯠꯅꯤꯡꯉꯗꯤ
ꯑꯩꯈꯣꯏꯗꯤ ꯁꯥꯗꯦ ꯍꯥꯏꯕꯅꯦ ꯅꯣꯡ ꯆꯨꯕꯅꯦ ꯍꯧꯖꯤꯛꯁꯨ꯫
ꯑꯁ ꯇꯜꯂꯤ ꯊꯣꯛꯅꯤꯡꯉꯥꯏ ꯅꯣꯡ ꯆꯨꯔꯗꯤ
ꯌꯥꯝ ꯆꯨꯕ ꯅꯠꯇꯕ ꯈꯤꯇꯪ ꯈꯤꯇꯪ
ꯎꯝ
ꯅꯨꯡꯉꯥꯏꯕꯒꯤ ꯋꯦꯗꯔꯅꯤꯅꯦ ꯁꯤꯁꯦ꯫
ꯍꯥꯥ
ꯅꯨꯡꯉꯥꯏꯕꯒꯤ ꯋꯦꯗꯔꯅꯤꯕ꯫
ꯑꯗꯨꯒꯨꯝꯕꯗꯣ ꯍꯣꯏ ꯁꯥꯕ ꯁꯥꯕ ꯃꯇꯝꯗꯗꯤ ꯑꯗꯨꯒꯨꯝꯕ ꯋꯦꯗꯔꯗꯨꯅ ꯐ ꯅꯨꯡꯉꯥꯏꯕꯅꯤ꯫
ꯎꯝ ꯀꯅꯥ ꯀꯅꯥ ꯂꯩꯕꯅꯣ ꯅꯣꯏ ꯏꯃꯥ ꯏꯄꯥꯁꯤꯡ
ꯏꯃꯥ ꯏꯃꯥꯁꯨ ꯀꯤꯠꯆꯟꯗ ꯂꯩꯌꯦ ꯏꯄꯥ ꯇꯨꯝꯃꯦ ꯑꯉꯥꯡꯁꯨ ꯇꯨꯝꯈ꯭ꯔꯦ꯫
ꯑꯣ ꯔꯨꯇꯤ ꯁꯦꯝꯕ ꯍꯧꯗ꯭ꯔꯤꯕꯣꯅꯦ?
ꯍꯧꯗꯔꯤꯗ ꯊꯦꯡꯒꯔꯦꯗ ꯇꯟꯕꯒꯤ
ꯀꯅꯥ ꯀꯅꯥ ꯁꯦꯝꯒꯦꯔꯣ?
ꯑꯁ ꯏꯄꯥꯒꯅꯤꯗ꯫
ꯑꯗꯨ ꯅꯪꯕꯨ ꯀꯧꯒꯅꯣ ꯑꯦ ꯀꯧꯔ?
ꯁꯨꯈꯥ ꯔꯨꯇꯤꯅꯦ ꯍꯣꯏ ꯏꯕꯥꯅꯤ ꯁꯦꯝꯅꯤꯡꯉꯥꯏꯅꯦ ꯑꯗꯣ ꯃꯥꯗꯤ ꯇꯨꯝꯒ꯭ꯔꯦ꯫ ꯍꯧꯒꯠꯄꯀꯥꯟꯗ ꯁꯦꯝꯗꯧ ꯃꯥꯜꯂꯦ꯫
ꯅꯪꯒꯤ ꯏꯄꯥꯅ ꯀꯣꯜ ꯇꯧꯔꯛꯄ ꯅꯪꯕꯨ?
ꯑꯩ ꯏꯃꯥꯅ ꯀꯣꯜ ꯇꯧꯔꯛꯄ ꯅꯄꯥꯒ ꯁꯦꯝꯅꯤꯉꯥꯏ ꯍꯥꯏꯅ ꯎꯍꯨꯝ ꯏꯄꯥꯗꯣ ꯆꯤꯅꯤ ꯊꯝꯗꯕꯤꯗ ꯆꯥꯅꯤꯡꯕꯗꯣ
ꯑꯣ ꯑꯣ
ꯑꯗꯨꯒꯤ
ꯍꯥꯎꯕꯅꯦꯗ
ꯑꯩꯗꯤ ꯆꯤ ꯅꯤ ꯊꯝꯗꯕꯗꯤ ꯍꯥꯎꯗꯦꯍꯦ꯫
ꯀꯩꯅꯣ ꯍꯤꯟꯖꯥꯡꯒꯨꯝꯕ ꯑꯂꯨꯒꯨꯝꯕ ꯐ꯭ꯔꯥꯏ ꯇꯧꯔꯒ ꯀꯣ ꯑꯗꯨꯗ ꯃꯦꯠꯂꯒ ꯆꯥꯎ ꯑꯗꯣ ꯍꯥꯎꯕꯅꯦꯕ
ꯎꯝ ꯑꯩꯈꯣꯏꯕꯨ ꯈꯪꯗ꯭ꯔꯦꯗ ꯉꯁꯤ ꯇꯧꯗꯣꯏꯔꯥ ꯇꯧ ꯇꯧꯗꯧ ꯃꯥꯟꯗ꯭ꯔꯦꯗ ꯍꯌꯦꯡꯅ ꯇꯧꯁꯤꯔ ꯉꯁꯥꯏꯗꯣ ꯑꯁ ꯌꯨꯝ ꯁꯦꯡꯕꯅꯦꯕ ꯏꯕꯥꯅꯤ ꯑꯗꯣ ꯏꯄꯥꯒ ꯏꯕꯥꯅꯤ ꯌꯨꯝ ꯁꯦꯡꯉꯦ ꯇꯦꯕꯜꯒꯨꯝꯕꯗꯣ ꯂꯧꯊꯣꯛꯑꯒ ꯁꯦꯡꯉꯦ ꯑꯗꯨꯒꯤ ꯏꯁ ꯔꯣꯇꯤ ꯁꯦꯝꯅꯤꯉꯥꯏ ꯃꯇꯝ ꯂꯩꯗ꯭ꯔꯦꯗ꯫
ꯍꯣꯔꯦꯟꯦꯟꯁꯨ ꯁꯦꯝꯕ ꯌꯥꯏꯅ꯫
ꯇꯟꯗꯨꯏ ꯍꯥꯒꯠꯆꯔꯤꯍꯦ ꯍꯧꯖꯤꯛꯇꯤ ꯈꯔ ꯑꯩ ꯏꯔꯨꯁꯨ ꯏꯔꯨꯅꯤꯡꯈ꯭ꯔꯦ ꯏꯉꯥꯡꯗꯤ ꯇꯨꯝꯗꯤ ꯇꯨꯝꯈ꯭ꯔꯦ ꯑꯩꯒꯤ ꯏꯔꯨꯅꯤꯡꯔꯁꯨ ꯑꯩꯒꯤ ꯗ꯭ꯌꯦ ꯑ ꯗ꯭ꯔꯦꯁ ꯑꯇꯩ ꯂꯩꯥꯏꯇꯕ ꯃꯅꯨꯡꯗ ꯂꯩꯕ ꯁꯤꯡꯗꯨ ꯂꯣꯏ ꯃꯣꯠ ꯂꯝꯒꯅꯤ ꯍꯥꯏꯗꯤ ꯍꯥꯒꯠꯆꯒꯅꯤꯕ ꯑꯗꯨꯒꯤ ꯑꯁ ꯍꯥꯝꯅꯤꯡꯉꯥꯏ ꯇꯟꯈ꯭ꯔꯦ꯫ ꯑ
ꯎꯝꯍꯨꯝ
ꯉꯔꯥꯡꯗꯣ ꯑꯩ ꯑꯩ ꯑꯩ ꯅꯨꯄꯥꯒꯤ ꯃꯅꯥꯎ ꯅꯨꯄꯥ ꯀꯣ ꯃꯅꯥꯎꯅꯨꯄꯥꯒ ꯀꯣꯜ ꯂꯧꯕꯅꯦ ꯏꯕꯥꯅꯤꯗꯨ꯫ ꯍꯥ ꯅꯣꯛꯅꯤꯡꯉꯦ ꯀꯣꯜ ꯇꯧꯔꯒ ꯑꯥ ꯑꯗꯨꯝ ꯋꯥꯔꯤ ꯁꯥꯕꯅꯤꯗ ꯀꯩꯅꯣ ꯁ꯭ꯀꯨꯜꯒꯤ ꯃꯇꯥꯡꯀꯣ
ꯑꯦ ꯍꯥꯍꯥ ꯑꯗꯣ ꯑꯍꯥꯍꯥ ꯅꯣꯛꯅꯤꯡꯉꯤꯍꯦ
ꯑꯦ
ꯑꯗꯨꯗꯤ ꯅꯣꯏꯒꯤ ꯃꯅꯤꯡꯒꯤ ꯎꯝ ꯅꯨꯄꯤꯗꯤ ꯇꯧꯗꯕ꯭ꯔꯥ ꯅꯪ ꯇꯧꯕꯤ ꯇꯧꯕꯤꯒꯦ ꯍꯥꯏꯕꯗꯣ
ꯃꯥꯗꯣ ꯍꯣꯏ ꯑꯣ ꯇꯧꯗ꯭ꯔꯦ꯫ ꯃꯥꯗꯣ ꯑꯁ ꯑꯩ ꯑꯃꯨꯛ ꯇꯂꯛꯈ꯭ꯔꯦꯗ ꯍꯥꯏꯔꯦ ꯑꯣ ꯌꯥꯔꯦ ꯌꯥꯔꯦ ꯇꯜꯂꯗꯤ ꯍꯥꯏꯔ ꯇꯧꯗ꯭ꯔꯦ꯫
ꯑꯣ ꯑꯍꯥꯍꯥ ꯅꯪꯒꯤ ꯅꯨꯄꯥꯒꯤ ꯃꯅꯥꯎ ꯅꯨꯄꯥꯒ ꯅꯣꯏꯅꯤ ꯁꯥꯕꯗꯤ ꯅꯣꯛꯅꯤꯡꯉꯤꯍꯦ꯫
ꯎꯝ ꯋꯥꯔꯤ ꯁꯥꯔꯒ ꯑꯁ ꯎꯄꯨꯒꯤ ꯃꯇꯥꯡꯗ ꯁꯥ ꯁꯥꯔꯒꯀꯣ ꯎ
ꯃꯥꯗꯤ ꯍꯧꯖꯤꯛꯀꯥꯟ ꯀꯥꯏꯗ ꯑꯃꯨꯛ ꯇꯝꯗꯣꯏꯔꯥ?
ꯃꯥꯁ ꯑꯦꯝ ꯌꯨꯗ ꯇꯝꯅꯤꯡꯉꯤ ꯍꯥꯏ ꯔꯤꯖꯜꯕꯨ ꯉꯥꯏꯕꯅꯦ ꯃꯥ ꯑꯦꯛꯖꯥꯝ ꯊꯥꯈꯤꯕꯅꯦꯕ ꯑꯗꯨꯒꯤ ꯔꯤꯖꯜꯠꯇꯣ ꯃꯥꯔꯛ ꯂꯩꯔꯗꯤ ꯃꯍꯥꯛ ꯂꯩ ꯃꯥ ꯃꯥꯔꯛꯇꯣ ꯁꯨꯔꯗꯤ ꯑꯦꯝ ꯌꯨꯗ ꯆꯠ ꯑꯦꯝ ꯌꯨꯗ ꯀꯥꯕ ꯌꯥꯔꯅꯤ ꯍꯥꯏꯕ ꯑꯗꯨꯣ ꯔꯤꯖꯜ ꯔꯤꯖꯜ ꯉꯥꯏꯕꯅꯤ ꯑꯦꯛꯖꯝ ꯊꯥꯈꯤꯕꯅꯦꯕꯃꯥꯗꯣ
ꯊꯣꯛꯇ꯭ꯔꯤꯕ꯭ꯔꯣꯅꯦ
ꯊꯣꯛꯇ꯭ꯔꯤꯌꯦ ꯏꯃꯤ ꯑꯣ ꯂꯩꯅꯤ ꯍꯥꯏꯕꯅꯤ ꯎꯝ
ꯑꯇꯣꯞꯄꯗꯤ ꯀꯥꯕ ꯍꯧꯕ ꯃꯥꯜꯂꯦꯍꯦ
ꯐꯒꯦ
ꯑꯁꯤ ꯅꯍꯥꯟ ꯑꯩꯈꯣꯏ ꯀꯥꯕꯗꯣ
ꯎ
ꯑꯗꯨꯗ ꯀꯥꯕ ꯍꯧꯕ꯭ꯔꯥ ꯑ ꯃ ꯃꯥꯜꯂꯦꯗ
ꯎꯝ
ꯀ꯭ꯂꯥꯁ ꯐꯖꯥꯅ ꯇꯧꯔ ꯂꯩ ꯃꯣꯏꯗꯤ ꯍꯧꯖꯤꯛꯀꯥꯟ
ꯋꯥꯁ ꯑꯣ ꯇꯔꯝꯅꯤ ꯍ
ꯎꯝ ꯅꯣꯏꯒꯤꯁꯤ ꯀꯁꯨ ꯂꯥꯛ
ꯂꯥꯛꯇꯗ ꯑꯩꯈꯣꯏ ꯏꯃꯥ ꯏꯄꯥ ꯑꯩꯈꯣꯏ ꯑꯈꯨꯝ ꯈꯠꯇꯅꯤꯗ ꯅꯥꯁꯨ ꯂꯥꯛꯑꯣꯏꯗꯪ ꯁꯤꯗꯤ ꯀꯣꯏ ꯈꯅꯤ
ꯉꯁꯤ ꯐ꯭ꯔꯣꯏꯇꯦ
ꯅꯨꯡꯁꯤ ꯁꯔꯗꯤ ꯅꯠꯇ꯭ꯔꯣ
ꯀꯗꯥꯏ ꯍꯥꯏꯔꯤꯒꯦ
ꯌꯦꯒꯦ
ꯏꯃꯅꯕꯤ ꯆ ꯃꯅꯦꯍꯦ
ꯐ꯭ꯔꯥꯏꯗꯦꯅꯦꯀꯣ
ꯑ
ꯑꯅꯤ ꯁꯨꯔꯗꯤ ꯍꯥꯏꯅ ꯈꯟꯂꯨꯕ ꯅꯨꯃꯤꯠ ꯄꯥꯎ ꯒ꯭ꯌꯥꯟ ꯑꯝꯇ ꯇꯥꯗ꯭ꯔꯦ ꯀꯩ ꯅꯨꯃꯤꯠꯅꯣ ꯍꯥꯏꯕ ꯒ꯭ꯌꯥꯟ ꯇꯥꯗ꯭ꯔꯦ ꯍꯧꯖꯤꯛ ꯀꯥꯟꯁꯦ ꯀꯣꯛ ꯈ ꯉꯥꯎꯈ꯭ꯔꯦ
ꯎꯝ ꯑꯁꯤ ꯑꯁꯤꯒꯤ ꯍꯞꯇꯥꯁꯦ ꯊꯦꯡꯅ ꯂꯥꯛꯄꯒꯨꯝ ꯇꯧꯋꯦ ꯑꯗꯨꯃꯥꯏꯅ ꯇꯧꯗꯣꯏꯔꯣ
ꯗꯤ ꯊꯨꯅ ꯂꯥꯒ ꯍꯗ ꯑꯣꯗ
ꯑꯩ ꯔ ꯌꯥꯝꯝ ꯊꯦ
ꯃꯁꯥ ꯃꯁꯥꯒꯤꯅꯤꯕꯀꯣ
ꯎꯝ
ꯎ
ꯀꯩꯅꯧꯒꯨꯝꯕ ꯀꯩꯅꯣ ꯍꯥꯏꯔꯒ ꯃꯣꯔꯣꯛꯇꯣ ꯍꯔꯥꯎꯞ ꯃꯦꯠꯂꯒ ꯆꯥꯎꯅꯦ ꯑꯁ ꯅꯨꯡꯁꯥ ꯁꯥꯔꯗꯤ
ꯑꯁ ꯉꯁꯤꯗꯤ ꯍꯩꯅꯧ ꯀꯩꯅꯣ ꯃꯨꯟꯗꯕꯤꯗ ꯆꯥꯅꯤꯡꯗ꯭ꯔꯦꯍꯦ ꯃꯨꯟꯕꯗ ꯑꯣꯏꯅ ꯆꯥꯅꯤꯡꯈ꯭ꯔꯦ
ꯁꯥꯎꯕꯅꯤꯅꯣ ꯀꯩꯅꯣ ꯎꯝ ꯐꯖꯅ ꯅꯦꯠꯈꯥꯏꯔꯒ
ꯄꯔꯍꯦꯟ ꯑꯔꯨꯅꯥꯆꯜ ꯍꯣꯔꯦꯟ ꯆ ꯆꯥ ꯇꯒ ꯆꯥ ꯁꯤꯔꯀꯪꯒꯦ
ꯌꯣꯟꯆꯥꯛꯒꯤ ꯀꯣꯕꯔ ꯂꯧꯊꯣꯛꯄꯗꯣ ꯑꯗꯨꯗꯨꯅ ꯇꯧꯑꯣꯕ
ꯍꯥꯥ
ꯌꯣꯟꯆꯥꯛꯀꯣꯕꯔ ꯂꯧꯊꯣꯛꯄꯗꯣ
ꯑ
ꯑꯗꯨꯗꯨꯅ ꯐꯖꯅ ꯀꯩꯅꯣ ꯇꯧꯔꯒ ꯆꯥꯛꯑꯣꯣ
ꯌꯣꯡꯆꯥꯛ
ꯑꯁ ꯌꯣꯟꯆꯥꯛ ꯀꯧꯕꯕꯔ ꯂꯧꯊꯣꯛꯄꯗꯣ ꯑꯃ ꯂꯩꯕꯗꯣ
ꯈꯪꯗꯦ
ꯑ ꯈꯦꯠꯠꯇꯣ
ꯈꯪꯃꯦ
ꯈꯦꯠꯄꯗꯣ ꯌꯣꯟꯆꯥꯛ ꯀꯧꯕꯣꯕꯔ ꯈꯦꯠꯄꯗꯣ ꯑꯗꯨꯁꯨ ꯈꯪꯗꯦ ꯍꯥꯏꯌꯦ
ꯑꯃꯨꯛ ꯈꯠꯅꯕ ꯍꯧꯔꯛꯑꯅꯤ ꯈꯪꯗꯕꯒꯦ ꯑꯩ ꯈꯪꯗ ꯁꯦꯡꯕ ꯅꯪ ꯀꯔꯤꯅꯣ ꯉꯥꯡꯕꯗꯣꯣꯡ ꯌꯣꯡꯆꯥꯛ ꯍꯥꯏꯕ꯭ꯔꯥ ꯌꯣꯡꯆꯥꯛ
ꯌꯣꯟꯖꯆꯥ ꯈꯪꯗꯕ꯭ꯔ
ꯌꯣꯡꯆꯥꯛꯗꯤ ꯈꯪꯉꯤ
ꯑꯗꯨ ꯌꯣꯟꯆꯥꯛꯒꯤ ꯀꯣꯕꯔ ꯂꯧꯊꯣꯛ ꯈꯦꯠꯄꯗꯣ ꯅꯪ ꯈꯪꯗꯦ ꯀꯣꯕꯔ ꯂꯧꯊꯣꯛꯇꯕꯤꯅ ꯆꯥꯕ꯭ꯔꯣ ꯅꯣꯏꯗꯤ
ꯑꯣ ꯂꯧꯊꯣꯛꯇꯕꯤꯗ ꯆꯥꯏꯑꯦ ꯕ꯭ꯂꯦꯛꯇꯔꯥ
ꯅꯠꯇꯦ ꯌꯟ ꯐ꯭ꯔꯦꯁ ꯌꯣꯟ ꯆꯥꯛꯇꯣ ꯍ ꯐ꯭ꯔꯦꯁ ꯌꯣꯟ ꯆꯥꯛ ꯍꯥꯏꯔꯒ
ꯐ꯭ꯔꯦ ꯐ꯭ꯔꯦꯁ ꯌꯣꯟꯆꯥꯛ ꯈꯪꯗꯦ ꯑꯩ ꯌꯣꯟꯆꯥꯛ ꯈꯪꯗꯦ ꯀꯔꯤꯔꯥ ꯌꯣꯟꯆꯥꯛ ꯍꯥꯏꯗꯤ
ꯌꯣꯟꯆꯥꯛ ꯃꯔꯨ ꯅꯠꯇꯕꯀꯣ ꯑꯁꯥꯡꯕꯗꯣ ꯃꯔꯨ ꯅꯠꯇꯕꯤꯗ
ꯑꯣ ꯑꯗꯨ ꯂꯩꯇ꯭ꯔꯦꯅ ꯍꯧꯖꯤꯛꯇꯤ
ꯑꯗꯨ ꯈꯦꯠꯄꯒꯤ ꯀꯩꯅꯣ ꯎ ꯂꯩꯕꯗꯣ ꯑꯣꯏꯔꯦ ꯎ
ꯂꯩꯥꯏꯇ
ꯂꯩꯇ ꯌꯥꯌꯦꯦ
ꯑꯣꯣ ꯈꯥꯉꯦ ꯈꯥꯉꯦ ꯈꯦꯠꯄꯒꯤꯗꯣ ꯈꯥꯏꯕ꯭ꯔꯥ ꯍꯥꯏꯗꯤ ꯌꯣꯡꯆꯥꯛꯗꯣ ꯑꯗꯨꯝ ꯈꯜꯂꯒ ꯂꯩꯔꯦ ꯈꯦꯠꯄꯒꯤꯗꯣ ꯍꯥꯏꯕ꯭ꯔꯥ ꯑꯩ ꯑꯩꯅ ꯍꯥꯏꯗ꯭ꯔꯣ ꯑꯩ ꯀꯣꯛ ꯌꯥꯗ꯭ꯔꯦꯅ
ꯑꯗꯨ ꯌꯥꯏ ꯅꯪ
ꯎꯝ ꯌꯥ ꯐꯔꯦ ꯐꯔꯦ ꯑꯩ ꯑꯉꯥꯡ ꯀꯩꯅꯣ ꯇꯧ ꯇꯧꯈꯤꯒꯦ ꯑꯃꯨꯛ ꯇꯧꯔꯛꯀꯦꯀꯣ
ꯑ ꯑ
ꯎꯝ